ꯃꯔꯨ ꯍꯣꯟꯖꯦꯜ ꯑꯁꯤ ꯑꯗꯨꯝ ꯐꯖꯅ ꯇꯥꯕ ꯉꯝꯕꯤꯕ꯭ꯔꯥ ꯃꯔꯨ
ꯇꯥꯏ ꯇꯥꯏ
ꯃꯔꯨꯞꯀꯤ ꯈꯖꯤꯦꯜꯁꯨ ꯎ ꯃꯔꯨꯞ ꯀꯤ ꯈꯣꯟꯖꯦꯜꯁꯨ ꯑꯗꯨꯝ ꯐꯖꯅ ꯇꯥꯕ ꯉꯝꯃꯤ ꯃꯔꯨꯞ ꯀꯔꯤ ꯀꯔꯤ ꯃꯊꯦꯜ ꯆꯥꯕꯤꯔꯦ ꯉꯁꯤ ꯅꯨꯡꯗꯥꯡꯒꯤ
ꯃꯔꯣꯁꯤꯗꯤ ꯑꯩꯁꯤ ꯑꯩꯈꯣꯏ ꯃꯣꯔꯣꯛ ꯑꯃ ꯃꯦꯠꯂꯒ ꯆꯝꯅ ꯑꯩꯈꯣꯏꯒꯤ ꯀꯥꯡꯍꯧ ꯑꯃ ꯉꯧꯔꯒ ꯀꯃꯥꯏꯅ ꯆꯥꯖꯔꯦ ꯃꯔꯨꯞꯇꯤ ꯀꯩ ꯆꯥꯕꯤ
ꯃꯔꯨꯞ ꯑꯁꯤꯁꯦ ꯆꯝꯊꯣꯡ ꯑꯣꯏꯅ ꯆꯥꯔꯦ ꯃꯔꯨꯞ ꯑꯗꯣ ꯃꯔꯨꯞꯀ ꯋꯥꯔꯤ ꯋꯥꯇꯥꯏ ꯉꯍꯥꯛꯇꯪ ꯁꯥꯁꯤ ꯃꯔꯨꯞ ꯊꯕꯛ ꯆꯤꯟꯕꯤꯕ꯭ꯔꯥ ꯀꯃꯥꯏꯅ ꯇꯧꯏꯤ
ꯀꯩꯁꯨ ꯆꯤꯟꯗꯦ ꯃꯔꯨꯞ ꯃꯔꯨꯞꯅ ꯁꯥꯅꯤꯡꯕ ꯋꯥꯔꯤꯗꯨ ꯑꯗꯨꯝ ꯍꯧꯕꯤꯔꯛꯑꯣ ꯑꯩꯁꯨ ꯋꯥꯔꯤ ꯋꯥꯇꯥꯏ ꯇꯧꯕꯁꯤ ꯑꯗꯨꯝ ꯍꯧꯖꯤꯛꯇꯤ ꯍꯥꯡꯕꯅꯤꯅ ꯑꯗꯨꯝ ꯌꯥꯅꯤ ꯍꯥꯏꯖ ꯇꯥꯔꯦ
ꯃꯔꯨꯞ ꯉꯁꯤꯗꯤ ꯑꯩꯈꯣꯏꯒꯤ ꯅꯍꯥꯔꯣꯟꯒꯤ ꯅꯍꯥꯔꯣꯟ ꯍꯥꯏꯕꯗꯤ ꯏꯟꯈꯠꯂꯛꯂꯤꯕ ꯅꯍꯥꯒꯤ ꯊꯕꯛ ꯐꯪꯉꯛꯇꯕ ꯁꯤꯒꯤ ꯃꯇꯥꯡꯗ ꯋꯥꯔꯤ ꯈꯔ ꯁꯥꯁꯤ ꯃꯔꯨ ꯃꯔꯨꯞ ꯋꯥꯔꯤꯁ ꯎꯝ ꯑꯩꯅ ꯑꯗꯨꯝ ꯍꯧꯗꯣꯛꯆꯔꯛꯑꯒꯦ ꯃꯔꯨꯞ ꯑꯩꯈꯣꯏꯒꯤ ꯃꯥꯂꯦꯝꯁꯤꯗ ꯈ꯭ꯋꯥꯏꯗꯒꯤ ꯃꯤꯁꯤꯡ ꯌꯥꯝꯕ ꯑꯁꯤ ꯑꯩꯈꯣꯏꯒꯤ ꯂꯩꯔꯤꯕ ꯏꯟꯗꯤꯌꯥꯁꯤꯅ ꯌꯥꯝꯃꯦ ꯑꯗꯨꯕꯨ ꯊꯕꯛ ꯄꯤꯕꯁꯨ ꯈ꯭ꯋꯥꯏꯗꯒꯤ ꯃꯁꯤꯡ ꯌꯥꯝꯅ ꯄꯤꯗꯕ ꯍꯥꯏꯔꯒꯗꯤ ꯑꯩꯈꯣꯏꯒꯤ ꯏꯟꯗꯤꯌꯥꯁꯤ ꯑꯗꯨꯝ ꯑꯣꯏꯒꯅꯤ ꯑꯈꯪ ꯑꯍꯩ ꯀꯌꯥ ꯑꯃꯅꯗꯤ ꯍꯥꯏꯕꯤꯈ꯭ꯔꯦ ꯑꯗꯨꯕꯨ ꯃꯔꯨꯞꯀꯤ ꯑꯣꯏꯕ ꯋꯥ ꯋꯥꯈꯜꯂꯣꯟꯗ ꯀꯔꯤ ꯀꯔꯤ ꯇꯧꯔꯒꯗꯤ ꯊꯕꯛ ꯐꯪꯗꯕꯒꯤ ꯁꯃꯁ꯭ꯌꯥ ꯑꯁꯤ ꯐꯒꯗꯒꯦ ꯀꯔꯤ ꯀꯔꯤ ꯊꯕꯛ ꯄꯥꯏꯈꯠꯂꯒꯗꯤ ꯀꯔꯤ ꯀꯔꯤ ꯈꯨꯗꯣꯡ ꯆꯥꯗꯕꯁꯤꯡ ꯑꯁꯤ ꯐꯒꯗꯒꯦ ꯍꯥꯏꯕꯗꯨ ꯃꯔꯨꯞ ꯐꯤ ꯋꯥꯈꯜꯂꯣꯟꯗꯣ ꯈꯤꯇꯪ ꯇꯦꯟ ꯇꯛꯅ ꯊꯝꯕꯤꯣ
ꯃꯁꯤ ꯑꯩꯈꯣꯏꯅ ꯂꯥꯏꯔꯤꯛ ꯇꯝꯕꯗ ꯑꯩꯈꯣꯏꯒꯤ ꯄꯩꯁꯥ ꯃꯇꯧ ꯀꯔꯝꯅ ꯇꯥꯟꯒꯅꯤ ꯃꯤ ꯀꯔꯝꯅ ꯑꯣꯏꯒꯅꯤ ꯍꯥꯏꯕꯁꯤ ꯀꯌꯥ ꯇꯝꯕꯤꯗꯕ ꯑꯗꯨꯝ ꯄꯥꯡꯇꯝꯗ ꯇꯝꯍꯟꯕ ꯍꯥꯏ ꯇꯥꯔꯦ ꯀꯣꯆꯤꯡ ꯄꯪꯆꯅ ꯆꯠꯍꯟꯕ ꯂ ꯃꯍꯩ ꯑꯩꯈꯣꯏꯒꯤ ꯇ꯭ꯋꯏꯁꯟ ꯄ ꯇꯧꯅ ꯇꯧꯍꯟꯕ ꯃꯥ ꯈꯔ ꯋꯥꯡꯉꯒꯗꯤ ꯌꯥꯔꯦꯅ ꯈꯟꯕ ꯁꯤꯒꯤ ꯆꯠꯅꯕꯤꯁꯤꯦ ꯍꯥꯟꯅ ꯁꯦꯝꯗꯣꯛꯀꯗꯕꯅꯤ ꯈꯟꯖꯩ ꯑꯩꯒꯤ ꯃꯣꯠꯇꯗꯤ ꯍꯥꯏꯗꯤ ꯑꯇꯣꯞꯄ ꯂꯝ ꯆꯥꯎꯈꯠꯄ ꯀꯌꯥꯒꯤ ꯃꯇꯧ ꯌꯦꯡꯕ ꯃꯇꯝꯗ ꯑꯉꯥꯡ ꯑꯃꯃꯝꯒꯤ ꯃꯁꯥ ꯃꯁꯥꯒꯤ ꯑꯣꯏꯕ ꯑꯩꯈꯣꯏꯒꯤ ꯍꯩꯕꯒꯤ ꯆꯥꯡ ꯃꯥꯒꯤ ꯁꯤꯟ ꯑꯃ ꯇꯣꯉꯥꯟ ꯇꯣꯉꯥꯂꯦ ꯍꯥꯏꯖ ꯇꯥꯔꯦꯀꯣ ꯑꯗꯨꯅ ꯄꯤꯛꯏꯉꯩ ꯃꯇꯝꯗ ꯃꯗꯨ ꯁꯥꯟꯅꯕꯗ ꯆꯠꯀꯗꯕ ꯑꯣꯏꯔꯒꯅ ꯁꯥꯟꯅꯕꯗ ꯄꯥꯎ ꯏꯟꯕꯤꯈꯤꯕ ꯂꯥꯏꯛ ꯃꯈꯈꯣꯏꯒꯤ ꯑꯗꯨꯒ ꯃꯈꯨꯠ ꯃꯁꯥꯒꯤ ꯑꯣꯏꯕ ꯁꯨꯕ ꯅꯣꯝꯕ ꯑꯗꯒꯤ ꯀꯤ ꯁꯪꯕ ꯈꯣꯠꯄ ꯍꯛꯄ ꯈꯣꯠꯄ ꯍꯩꯕ ꯑꯣꯏꯔꯒꯅ ꯃꯗꯨꯗ ꯑꯣꯏꯅꯕ ꯏꯟꯕꯤꯈꯤꯕ ꯑꯗꯨꯗꯒꯤ ꯃꯁꯤꯅ ꯂꯥꯏꯔꯤꯛ ꯂꯥꯏꯁꯨ ꯌꯥꯝꯅ ꯍꯩꯌꯦ ꯃꯁꯤꯅ ꯑꯇꯣꯞ ꯑꯇꯣꯞꯄ ꯗꯣꯛꯇꯔ ꯏꯟꯖꯤꯅꯤꯌꯥꯔ ꯁꯥꯏꯟꯇꯤꯁ ꯑꯣꯏꯔꯛꯀꯅꯤ ꯍꯥꯏꯔꯒꯅ ꯑꯗꯨꯗ ꯏꯟꯕꯤꯈꯤꯕ ꯑꯗꯨꯃꯥꯏꯅ ꯃꯥꯒꯤ ꯃꯥꯒꯤ ꯍꯩꯔꯤꯕ ꯂꯩꯔꯤꯕ ꯇꯦꯂꯦꯟꯁꯤꯡꯗꯣ ꯈꯪꯇꯣꯛ ꯇꯥꯛꯄꯤꯔꯒꯗꯤ ꯃꯗꯨ ꯌꯥꯝꯅ ꯐꯒꯗꯕꯅꯦꯅ ꯈꯜꯂꯦ ꯑꯗꯨꯅ ꯑꯍꯥꯟꯕ ꯑꯣꯏꯅ ꯑꯍꯥꯟꯕ ꯈꯣꯡꯊꯥꯡꯅꯦꯅ ꯑꯩꯒꯤ ꯃꯣꯠ ꯊꯝꯖꯒꯦ ꯃꯈꯥ ꯇꯥꯕꯗꯤ ꯃꯔꯨꯞꯅ ꯑꯗꯨꯝ ꯀꯔꯤ ꯀꯔꯤ ꯍꯥꯞꯍꯟꯅꯤꯡꯕ ꯑꯗꯨ ꯃꯔꯨꯞꯅ ꯊꯝꯕꯤꯔꯛꯑꯣ
ꯃꯥꯅꯦ ꯃꯔꯨꯞ ꯃꯔꯨꯞꯅ ꯍꯥꯏꯔꯤꯕꯗꯣꯁꯨꯝꯕꯅꯤ ꯊꯕꯛ ꯐꯪꯗꯕꯒꯤ ꯃꯇꯥꯡ ꯑꯁꯤꯗ ꯂꯥꯛꯄꯗ ꯑꯩꯈꯣꯏꯒꯤ ꯍꯧꯖꯤꯛ ꯍꯧꯖꯤꯛ ꯊꯦꯡꯅꯔꯤꯕ ꯌꯥꯝꯅ ꯆꯥꯎꯅ ꯊꯦꯡꯅꯔꯤꯕ ꯍꯥꯏꯕ ꯇꯥꯔꯒꯗꯤ ꯅꯍꯥꯔꯣꯟ ꯑꯁꯤꯅ ꯃꯁꯥ ꯃꯊꯟꯇ ꯄꯤꯖꯕꯒꯤ ꯈꯣꯡꯊꯥꯡ ꯄꯥꯏꯈꯠꯂꯛꯄ ꯍꯥꯏꯕ ꯇꯥꯔꯦꯅꯦꯀꯣ ꯁꯤꯒꯤ ꯃꯇꯥꯡꯁꯤ ꯌꯥꯝꯅ ꯐꯠꯇꯕ ꯋꯥꯈꯜ ꯊꯦꯟꯕ ꯑꯃꯅꯦ ꯑꯗꯨꯕꯨ ꯋꯥꯈꯜ ꯊꯦꯟꯕ ꯍꯥꯏꯗꯅ ꯃꯁꯤ ꯃꯤꯗꯨꯅꯗꯤ ꯉꯝꯕ ꯅꯠꯇꯦ ꯅꯍꯥꯗꯨꯅꯗꯤ ꯍꯥꯏꯗꯤ ꯋꯥꯈꯜ ꯑꯗꯨ ꯃꯥꯅ ꯈꯟꯖꯔꯤꯕ ꯑꯗꯨ ꯃꯥꯏ ꯄꯥꯛꯂꯛꯇꯕ ꯆꯍꯤ ꯀꯌꯥ ꯑꯃ ꯋꯥꯅ ꯍꯣꯠꯅꯖꯔꯛꯂꯒ ꯀꯩꯁꯨ ꯂꯩꯇꯕ ꯀꯩꯁꯨ ꯍꯣꯠꯅꯗꯕ ꯑꯃꯅ ꯄꯩꯁꯥ ꯅꯨꯡꯁꯥ ꯈꯔ ꯅꯝꯂꯒ ꯑꯗꯨꯝ ꯆꯪꯈꯤꯕ ꯑꯁꯤꯗꯒꯤꯁꯨ ꯑꯣꯏꯔꯛꯄꯅꯤ ꯍꯥꯏꯅ ꯊꯝꯖꯒꯦ ꯑꯗꯨꯒ ꯃꯁꯤꯒꯤ ꯃꯇꯥꯡꯁꯤꯗꯤ ꯃꯔꯨꯞ ꯋꯥꯈꯜꯂꯣꯟꯗ ꯀꯔꯤ ꯂꯩꯕꯤꯌꯨꯒꯦ
ꯃꯥ ꯃꯔꯨꯞ ꯃꯁꯤ ꯑꯩꯈꯣꯏꯅ ꯏꯁꯥ ꯏꯁꯥꯃꯛ ꯀꯠ ꯊꯣꯛꯇ꯭ꯔꯤꯕꯅꯤꯅ ꯃꯗꯨꯃꯛ ꯑꯩꯈꯣꯏꯅ ꯈꯪꯖꯤꯜꯂꯨꯗꯕꯩ ꯋꯥꯅꯤ ꯀꯅꯥꯒꯨꯝꯕꯒꯤ ꯏꯃꯨꯡꯗ ꯌꯥꯝ ꯋꯥꯅ ꯍꯣꯠꯅꯖꯕ ꯃꯥꯒꯤ ꯇꯨꯝꯕ ꯆꯥꯕ ꯀꯌꯥ ꯑꯃ ꯀꯑ ꯀꯣꯏꯕ ꯂꯥꯃ ꯀꯠꯊꯣꯛꯂꯒ ꯃꯤ ꯑꯃꯇꯪꯗꯤ ꯑꯣꯏꯖꯔꯗꯤꯗꯅ ꯆꯍꯤ ꯀꯌꯥ ꯑꯃ ꯍꯣꯠꯅꯗꯨꯅ ꯂꯥꯛꯂꯒ ꯀꯌꯥꯁꯨ ꯍꯣꯠꯅꯗꯕ ꯀꯌꯥꯁꯨ ꯃꯗꯨꯗ ꯊꯧꯁꯥꯗꯕ ꯃꯤꯑꯣꯏ ꯑꯃꯒꯤ ꯏꯃꯨꯡ ꯃꯅꯨꯡ ꯈꯔ ꯅꯨꯡꯉꯥꯏꯕꯅ ꯁꯦꯟ ꯊꯨꯝ ꯅꯝꯃꯒ ꯑꯗꯨꯃꯥꯏꯅ ꯍꯦꯛꯇ ꯆꯪꯈꯤꯕ ꯁꯤꯒꯤ ꯃꯇꯧꯁꯤꯗ ꯑꯩꯈꯣꯏꯒꯤ ꯂꯥꯏꯔꯕꯗ ꯍꯦꯟꯅ ꯑꯋꯥꯕ ꯄꯤꯕ ꯍꯦꯟꯅ ꯇꯨꯍꯠꯄꯤꯕ ꯃꯥꯒꯤ ꯄꯨꯛꯅꯤꯡ ꯋꯥꯈꯜꯁꯤ ꯌꯥꯝꯅ ꯍꯣꯡꯍꯟꯕ ꯍꯥꯏꯇꯥꯔꯦ ꯁꯤꯒꯤ ꯊꯧꯗꯣꯛꯁꯤꯅ ꯊꯣꯛꯂꯛꯄ ꯃꯔꯝ ꯑꯣꯏꯔꯒ ꯀꯌꯥ ꯑꯃ ꯐꯠꯇꯕ ꯈꯣꯡꯊꯥꯡꯒ ꯊꯥꯡꯉꯛꯄ ꯑꯗꯨꯅ ꯊꯕꯛꯁꯦ ꯁꯔꯀꯥꯔꯒꯤ ꯂꯣꯏꯅꯃꯛ ꯃꯁꯤꯇꯪ ꯅꯠꯇꯕ ꯑꯇꯣꯞꯄ ꯁꯤꯟ ꯑꯩꯈꯣꯏꯒꯤ ꯈꯨꯠ ꯁꯥ ꯍꯩꯕꯒꯤ ꯑꯗꯒꯤ ꯃꯌꯥꯝ ꯑꯃ ꯂꯩꯕꯁꯤꯗ ꯃꯁꯤꯗꯁꯨ ꯑꯣꯟꯁꯤꯟꯍꯟꯅꯤꯡꯉꯦ ꯈꯜꯂꯤ ꯑꯗꯨꯒ ꯍꯥꯏꯗꯤ ꯑꯩꯈꯣꯏꯅ ꯍꯤꯡꯉꯤꯁꯤ ꯗꯣꯛꯇꯔ ꯏꯟꯖꯤꯅꯤꯌꯥꯔ ꯈꯛꯇꯅꯗꯤ ꯑꯩꯈꯣꯏꯁꯦ ꯄꯥꯟꯕ ꯈꯨꯟꯅꯥꯏ ꯑꯃ ꯑꯣꯏꯕꯗꯤ ꯌꯥꯗꯕꯅꯤꯅ ꯑꯩ ꯐꯤꯔꯣꯟꯜ ꯇꯨꯕꯃꯛꯇ ꯍꯥꯏꯔꯣ ꯁꯪꯒꯛꯄꯃꯛꯇ ꯍꯥꯏꯔꯣ ꯁꯤꯠ ꯁꯦꯡꯕꯃꯛꯇ ꯍꯥꯏꯔꯣ ꯌꯨꯝ ꯁꯥꯕꯃꯛꯇ ꯍꯥꯏꯔꯣ ꯑꯗꯒꯤ ꯃꯈꯜ ꯃꯈꯥ ꯀꯌꯥꯒꯤ ꯊꯕꯛ ꯀꯌꯥ ꯑꯃ ꯂꯩ ꯍꯥꯏꯇꯥꯔꯦ ꯃꯔꯨꯞ ꯑꯗꯣ ꯃꯔꯨꯞ ꯑꯩꯗꯤ ꯀꯩꯅꯣꯁꯦ ꯌꯥꯝ ꯄꯥꯝꯖꯩ ꯍꯥꯏꯇꯥꯔꯦ ꯃꯔꯨꯞ ꯋꯥ ꯉꯥꯡꯕ ꯑꯗꯒꯤ ꯃꯤꯔꯛ ꯇꯤꯜꯂꯒ ꯁꯨꯃꯥꯏꯅ ꯋꯥꯔꯤ ꯋꯥꯇꯥꯏ ꯇꯧꯔꯒ ꯑꯩꯈꯣꯏꯒꯤ ꯅꯍꯥꯁꯤꯡ ꯏꯟꯈꯠꯂꯛꯏꯕ ꯅꯍꯥꯁꯤꯡ ꯑꯗꯒꯤ ꯑꯍꯜ ꯂꯃꯟꯁꯤꯡꯗ ꯍꯛꯆꯥꯡꯒꯤ ꯑꯣꯏꯒꯦꯔꯥ ꯇ ꯑꯗꯒꯤ ꯄꯨꯟꯁꯤ ꯂꯝꯕꯤꯒꯤ ꯑꯣꯏꯒꯦꯔꯥ ꯁꯨꯃꯥꯏꯅ ꯋꯥꯔꯤ ꯋꯥꯇꯥꯏ ꯉꯥꯡꯕ ꯈꯣꯠꯄꯁꯤ ꯌꯥꯝ ꯄꯥꯝꯖꯩ ꯑꯗꯣ ꯃꯔꯨꯞꯛꯇꯤ ꯃꯔꯨꯞꯀꯤ ꯅꯨꯡꯉꯥꯏꯖꯕ ꯄꯥꯝꯖꯕ ꯀꯔꯤ ꯀꯔꯤ ꯂꯩꯖꯩ ꯂꯩꯒꯦꯗ ꯊꯝꯕꯤꯌꯨ
ꯃꯔꯨꯞ ꯑꯩꯁꯨ ꯁꯥꯟꯅ ꯈꯣꯠꯅꯕꯗꯤ ꯌꯥꯝꯅ ꯄꯥꯝꯖꯩꯝ ꯑꯁꯪꯕ ꯃꯇꯝꯗ ꯑꯩ ꯍꯧꯖꯤꯛ ꯍꯧꯖꯤꯛꯁꯨ ꯁꯥꯟꯅꯕ ꯆꯠꯆꯔꯤ ꯑꯗꯨꯒ ꯁꯥꯟꯅꯕ ꯍꯥꯏꯕꯁꯤꯅ ꯌꯥꯝ ꯊꯤꯅ ꯀꯥꯟꯅꯍꯜꯂꯦ ꯍꯥꯏꯕ ꯇꯥꯔꯦ ꯈꯤꯇꯪ ꯑꯩꯈꯣꯏꯒꯤ ꯑꯩꯈꯣꯏꯅ ꯉꯁꯥꯏ ꯁꯥꯟꯅꯔꯤꯕ ꯋꯥꯔꯤꯁꯤꯗꯒꯤ ꯈꯤꯇꯪ ꯊꯩꯗꯣꯔꯛꯒ ꯑꯩꯈꯣꯏꯒꯤ ꯁꯥꯟꯅ ꯈꯣꯠꯅꯕꯁꯤꯁꯨ ꯌꯥꯝ ꯀꯥꯟꯅꯕ ꯄꯨꯟꯁꯤꯗ ꯆꯪꯗꯕ ꯌꯥꯗ꯭ꯔꯕ ꯍꯛꯆꯥꯡ ꯐꯕ ꯍꯥꯏꯕꯁꯤ ꯂꯟꯅꯤꯅ ꯍꯥꯏꯅꯔꯤꯕꯅꯤ ꯑꯍꯜ ꯂꯃꯟꯈꯩꯅ ꯑꯗꯨꯕꯨ ꯁꯥꯟꯅ ꯈꯣꯠꯅꯕꯁꯤꯅ ꯀꯌꯥꯃꯨꯛ ꯌꯥꯝꯅ ꯀꯥꯟꯅꯍꯟꯒꯦ ꯍꯥꯏꯕ ꯀꯥꯟꯁꯤꯗ ꯐꯤꯖꯤꯀꯦꯜ ꯈꯛꯇ ꯅꯠꯇꯕ ꯑꯩꯈꯣꯏꯒꯤ ꯍꯛꯆꯥꯡ ꯈꯛꯇ ꯅꯠꯇꯕ ꯋꯥꯈꯜꯂꯣꯟꯁꯨ ꯌꯥꯝꯅ ꯄꯥꯡꯒꯟ ꯀꯜꯍꯜꯂꯤ ꯍꯥꯏ ꯍꯥꯏꯖꯕ ꯇꯥꯔꯦꯅꯦ ꯉꯁꯥꯏꯒꯤ ꯑꯩꯈꯣꯏꯒꯤ ꯅꯠꯇꯕ ꯈꯣꯡꯊꯥꯡ ꯀꯌꯥ ꯊꯥꯡꯂꯛꯂꯤꯕ ꯊꯕꯛ ꯐꯪꯗꯕꯅ ꯃꯔꯝ ꯑꯣꯏꯔꯒ ꯅꯍꯥꯔꯣꯟꯁꯤꯡꯅ ꯅꯠꯇꯕ ꯈꯣꯡꯊꯥꯡ ꯀꯌꯥ ꯊꯥꯡꯂꯛꯂꯤꯕꯁꯤ ꯀꯔꯤꯒꯨꯝꯕ ꯃꯍꯥꯛꯁꯤ ꯁꯥꯟꯅꯔꯣꯏ ꯑꯃ ꯑꯣꯏꯔꯝꯕ ꯇꯥꯔꯒꯗꯤ ꯃꯥꯒꯤ ꯋꯥꯈꯜꯂꯣꯟ ꯑꯗꯨ ꯑꯗꯨꯃꯛꯇꯤ ꯌꯧꯅ ꯈꯜꯂꯛꯑꯣꯏ ꯗ꯭ꯔꯥ ꯍꯥꯏꯕꯒꯤ ꯊꯥꯖꯕꯗꯨ ꯂꯩꯖꯒꯦ ꯍꯥꯏꯖꯕ ꯇꯥꯔꯦ ꯃꯔꯨꯞ ꯑꯩꯒꯤ ꯋꯥꯈꯜꯂꯣꯟꯗ ꯑꯗꯨꯒ ꯍꯣꯏ ꯃꯤꯄꯨꯝ ꯈꯨꯗꯤꯡꯃꯛ ꯂꯣꯏꯅ ꯁꯥꯅ ꯍꯥꯏꯍꯟꯅꯤꯡꯉꯤ ꯑꯩꯒꯤ ꯋꯥꯈꯜꯂꯣꯟꯗꯗꯤ ꯑꯗꯨꯒ ꯂꯩꯉꯥꯛꯀꯤ ꯔꯣꯝꯗ ꯌꯦꯡꯉꯛꯄ ꯃꯇꯝꯗ ꯊꯕꯛ ꯐꯪꯗꯕꯁꯤ ꯂꯩꯉꯥꯛꯀꯤꯁꯨ ꯑꯆꯧꯕ ꯑꯁꯣꯏꯕ ꯑꯃꯗꯤ ꯂꯩꯕ꯭ꯔꯥ ꯍꯥꯏꯅꯅ ꯈꯟꯖꯩ ꯍꯥꯏꯗꯤ ꯃꯈꯣꯏꯅ ꯃꯔꯨꯞꯅꯁꯨ ꯊꯝꯕꯤꯈ꯭ꯔꯦꯀꯣ ꯑꯩꯈꯣꯏꯒꯤ ꯂꯥꯏꯔꯤꯛ ꯇꯝꯕ ꯍꯧꯒꯠꯂꯛꯄꯗ ꯇꯥꯛꯄꯤꯒꯗꯕꯁꯤꯡꯅ ꯇꯥꯛꯄꯤꯗꯕ ꯊꯥꯏꯅꯒꯤ ꯑꯩꯈꯣꯏꯒꯤ ꯊꯣꯛꯈꯤꯕ ꯊꯧꯗꯣꯛ ꯁꯤꯡꯗꯣ ꯅꯩꯅꯔꯒ ꯂꯩꯕ ꯑꯗꯨꯒꯤ ꯊꯥꯏꯅꯒꯤ ꯊꯣꯛꯈ꯭ꯔꯕ ꯊꯧꯗꯣꯛꯁꯤꯡꯗꯨꯅ ꯍꯌꯦꯡ ꯊꯕꯛ ꯇꯧꯕꯗꯗꯤ ꯀꯥꯟꯅꯕꯗꯤ ꯅꯗ꯭ꯔꯦ ꯅꯠꯇ꯭ꯔꯦꯗꯅ ꯍꯣꯠꯅꯕ ꯑꯗꯨꯒ ꯍꯧꯖꯤꯛ ꯍꯧꯖꯤꯛ ꯃꯥꯂꯦꯝꯗ ꯀꯔꯤ ꯆꯠꯅꯔꯤ ꯇꯥꯛꯄꯤꯕꯒꯤ ꯃꯍꯨꯠꯇ ꯊꯥꯏꯅ ꯀꯔꯤ ꯆꯠꯅꯔꯝꯃꯤ ꯍꯥꯏꯕꯗꯨ ꯇꯥꯛꯄꯤꯗꯨꯅ ꯂꯩꯔꯦ ꯁꯤꯁꯨ ꯈꯤꯇꯪ ꯁꯦꯝ ꯇꯣꯛꯍꯟꯅꯤꯡꯉꯤ ꯑꯗꯨꯒ ꯊꯕꯛ ꯐꯪꯉꯛꯇꯕꯁꯤ ꯑꯩꯈꯣꯏꯒꯤ ꯂꯩꯔꯤꯕ ꯄꯥꯜꯂꯤꯕ ꯂꯩꯉꯥꯛꯁꯤꯗꯁꯨ ꯉꯥꯛꯇ ꯇꯥꯏꯅꯕꯁꯨ ꯌꯥꯗꯦ ꯍꯥꯏꯖꯔꯤꯕ ꯑꯩꯈꯣꯏꯒꯤ ꯂꯩꯔꯤꯕ ꯅꯍꯥꯔꯣꯟꯁꯤꯡ ꯑꯁꯤꯅꯁꯨ ꯈꯤꯇꯪ ꯁꯔꯀꯥꯔꯒꯤ ꯊꯕꯛ ꯉꯥꯛꯇ ꯇꯧꯒꯅꯤ ꯍꯥꯏꯕ ꯋꯥꯈꯜꯗꯨꯗꯒꯤ ꯈꯤꯇꯪ ꯅꯥꯊꯩꯔꯛꯂꯒ ꯃꯁꯥꯒꯤ ꯃꯅꯔꯅꯥꯏ ꯑꯣꯏꯕ ꯍꯥꯏꯗꯤ ꯑꯦꯁ ꯁꯤꯅ ꯊꯕꯛ ꯇꯧꯕꯅꯤ ꯁꯤꯅ ꯃꯆꯥꯅꯤ ꯍꯥꯏꯕ ꯊꯤꯗꯅ ꯍꯣꯠꯅꯕ ꯇꯥꯔꯒꯗꯤ ꯀꯩꯁꯨ ꯅꯠꯇꯕ ꯑꯩꯈꯣꯏꯒꯤ ꯐꯤ ꯁꯥꯕ ꯍꯥꯏꯖꯕ ꯇꯥꯔꯦꯅꯦ ꯑꯩꯈꯣꯏꯒꯤ ꯃꯩꯇꯩꯒꯤ ꯐꯩꯖꯣꯝ ꯍꯥꯏꯖꯕ ꯇꯥꯔꯦ ꯑꯗꯨꯕꯨ ꯃꯩꯇꯩꯒꯤ ꯑꯁꯦꯡꯕꯕꯨꯗꯤ ꯅꯠꯇꯦ ꯍꯥꯏꯗꯨꯅ ꯀꯌꯥ ꯑꯃꯁꯨ ꯌꯦꯛꯂꯛꯀꯅꯤ ꯑꯗꯨꯕꯨ ꯃꯩꯇꯩꯒꯤ ꯐꯤꯖꯣꯝ ꯑꯗꯨꯝ ꯍꯥꯏꯖꯔꯒꯦ ꯍꯧꯖꯤꯛꯇꯤ ꯑꯗꯨꯝ ꯍꯥꯏꯗꯤ ꯑꯗꯨꯝ ꯄꯥꯛ ꯆꯥꯎꯅ ꯁꯤꯖꯤꯟꯅꯔꯤꯕꯅꯤꯅ ꯃꯩꯇꯩꯒꯤ ꯐꯩꯖꯣꯝ ꯑꯁꯦ ꯀꯩꯁꯨ ꯂꯩꯇꯅ ꯍꯥꯏꯗꯤ ꯈꯜꯂꯦꯕ ꯑꯩꯈꯣꯏꯅꯗꯤ ꯑꯗꯨꯕꯨ ꯃꯥꯒꯤ ꯑꯩꯈꯣꯏꯒꯤ ꯃꯥꯒꯤ ꯐꯩꯖꯣꯝ ꯄꯨꯊꯣꯔꯛꯂꯤꯕ ꯃꯆꯤꯟ ꯃꯅꯥꯎꯁ ꯍꯧꯖꯤꯛ ꯍꯧꯖꯤꯛ ꯃꯐꯝꯕꯨꯗꯤ ꯇꯥꯛꯊꯣꯛꯇꯦ ꯑꯗꯨꯕꯨ ꯍꯧꯖꯤꯛ ꯃꯅꯤꯄꯨꯔꯗ ꯂꯩꯇꯕꯤꯗꯁ ꯌꯨ ꯑꯦꯁ ꯑꯦꯗ ꯂꯩꯔꯒ ꯆꯥꯎꯅ ꯊꯥꯗꯣꯛ ꯊꯥꯖꯤꯟ ꯇꯧꯔꯒ ꯀꯝꯄꯅꯤ ꯆꯥꯎꯅ ꯂꯤꯡꯈꯠꯂꯒ ꯂꯩ ꯍꯥꯏꯖꯕ ꯇꯥꯔꯦ ꯑꯩꯅ ꯁꯤ ꯄꯨꯁꯜꯂꯛꯏꯕ ꯋꯥꯐꯝꯗꯤ ꯑꯩꯈꯣꯏꯒꯤ ꯀꯩꯁꯨ ꯂꯩꯇ꯭ꯔꯕ ꯃꯆꯥ ꯃꯁꯨ ꯐꯤ ꯐꯅꯦꯛꯇꯪ ꯑꯣꯏꯔꯁꯨ ꯊꯔꯒꯁꯨ ꯑꯆꯧ ꯑꯆꯧꯕ ꯊꯕꯛ ꯀꯌꯥ ꯑꯃ ꯃꯥꯏ ꯄꯥꯛꯅ ꯇꯧꯕ ꯌꯥꯏ ꯍꯥꯏꯖꯕ ꯇꯥꯔꯦꯅꯦ ꯃꯥꯂꯦꯝꯒꯤ ꯊꯥꯛꯇ ꯑꯗꯨꯅ ꯁꯔꯀꯥꯔꯒꯤ ꯊꯕꯛ ꯈꯛꯇ ꯇꯥꯟꯅꯕꯒꯤ ꯃꯍꯨꯠꯇ ꯃꯌꯥꯝꯅ ꯅꯍꯥꯔꯣꯟꯁꯤꯡꯁꯤꯅ ꯍꯥꯏꯕ ꯇꯥꯔꯦ ꯑꯌꯥꯝꯕꯅ ꯑꯩꯈꯣꯏꯒꯤ ꯈꯤꯇꯪ ꯅꯥꯊꯩꯔꯛꯑꯒ ꯑꯦ ꯁꯝꯅ ꯍꯥꯏꯔꯕꯗ ꯉꯥ ꯐꯥꯔꯝꯕꯨ ꯑꯣꯏꯔꯣ ꯑꯗꯒꯤ ꯃꯅꯥ ꯃꯁꯤꯡ ꯊꯥꯕꯕꯨ ꯑꯣꯏꯔꯣ ꯑꯦꯒ꯭ꯔꯤꯀꯜꯆꯔꯅ ꯇꯧꯕꯁꯤꯗꯁꯨ ꯈꯣꯡꯗꯥꯕ ꯌꯥꯏ ꯑꯗꯨ ꯅꯠꯇ꯭ꯔꯒꯁꯨ ꯑꯩꯈꯣꯏꯒꯤ ꯂꯩꯔꯤꯕ ꯐꯤꯁꯥ ꯂꯣꯟꯁꯥ ꯑꯁꯤꯗ ꯃꯌꯥꯝ ꯂꯩ ꯑꯗꯨꯗꯨꯒ ꯑꯩꯈꯣꯏꯒꯤ ꯍꯧꯖꯤꯛ ꯍꯧꯖꯤꯛ ꯑꯩꯈꯣꯏꯒꯤ ꯁꯝꯅ ꯍꯥꯏꯔꯕꯗ ꯊꯕꯛ ꯐꯪꯗꯕ ꯍꯥꯏꯔꯒ ꯏꯟꯗꯤꯌꯥ ꯈꯛꯇꯪꯒꯤ ꯅꯠꯇꯕꯤꯗ ꯃꯅꯤꯄꯨꯔꯒꯤ ꯌꯦꯡꯉꯛꯄꯗ ꯑꯩꯈꯣꯏꯒꯤ ꯊꯕꯛ ꯃꯆꯥ ꯃꯆꯥꯅꯤ ꯑꯦ ꯀꯩꯁꯨ ꯂꯩꯇꯦꯅ ꯈꯟꯅꯕ ꯁꯝꯒꯛꯄ ꯁꯝꯒꯛꯄ ꯑꯁꯤꯁꯨ ꯑꯩꯈꯣꯏꯒꯤ ꯃꯩꯇꯩ ꯍꯧꯖꯤꯛꯄꯨꯗꯤ ꯑꯩꯈꯣꯏ ꯄꯥꯛ ꯆꯥꯎꯅ ꯇꯧꯅꯔꯛꯂꯦ ꯑꯗꯣ ꯑꯩꯈꯣꯏ ꯑꯁꯤꯅꯁꯨ ꯑꯩꯈꯣꯏꯒꯤ ꯃꯅꯤꯄꯨꯔꯗ ꯑꯆꯥꯎꯕ ꯃꯇꯦꯡ ꯑꯃ ꯄꯥꯡꯗꯣꯔꯤꯕꯅꯤ ꯍꯥꯏꯔꯤꯕ ꯊꯕꯛ ꯐꯪꯗꯕꯒꯤ ꯈꯈꯤꯇꯪ ꯑꯗꯨꯒꯤ ꯅꯠꯇꯅ ꯑꯗꯨꯒ ꯑꯩꯅ ꯊꯝꯖꯅꯤꯡꯕꯗꯤ ꯑꯩ ꯑꯩꯅ ꯊꯕꯛ ꯁꯔꯀꯥꯔꯒꯤ ꯊꯕꯛ ꯑꯃ ꯇꯧꯗꯕ ꯌꯥꯗꯦ ꯈꯟꯕꯒꯤ ꯃꯍꯨꯠꯇ ꯑꯩ ꯑꯩꯅ ꯏꯁꯥꯒꯤ ꯊꯕꯛ ꯑꯃ ꯍꯧꯗꯣꯛꯑꯒ ꯑꯩꯒꯤ ꯃꯈꯥꯗ ꯊꯕꯛ ꯐꯪꯗꯕ ꯀꯌꯥ ꯑꯃ ꯂꯩꯔꯤꯕꯁꯤ ꯑꯩꯒꯤ ꯃꯈꯥꯗ ꯊꯕꯛ ꯃꯤ ꯃꯔꯤ ꯃꯉꯥꯇꯪ ꯌꯥꯝꯗ꯭ꯔꯕꯗ ꯃꯤ ꯑꯅꯤꯇꯪ ꯑꯣꯏꯔꯁꯨ ꯊꯕꯛ ꯄꯤꯒꯦ ꯍꯥꯏꯕꯒꯤ ꯋꯥꯈꯜꯂꯣꯟꯗꯨꯗ ꯈꯣꯡꯗꯥꯃꯤꯟꯅꯕ ꯇꯥꯔꯒꯗꯤ ꯍꯧꯖꯤꯛ ꯊꯣꯛꯂꯤꯕ ꯇꯥꯍꯩꯗꯕ ꯀꯌꯥ ꯑꯗꯒꯤ ꯇꯧꯍꯩꯗꯕ ꯀꯌꯥ ꯑꯁꯤ ꯊꯣꯛꯂꯣꯏ ꯍꯥꯏꯗꯨꯅ ꯊꯝꯖꯅꯤꯡꯉꯤ ꯃꯔꯨꯞꯀꯤ ꯋꯥꯈꯜꯂꯣꯟꯗꯗꯤ ꯃꯁꯤ ꯌꯥꯅꯤꯡꯕ꯭ꯔꯥ ꯅꯠꯇ꯭ꯔꯒ ꯌꯥꯅꯤꯡꯗꯕ꯭ꯔꯥ ꯍꯥꯏꯕꯗꯨ ꯇꯦꯟꯇꯛꯅ ꯊꯝꯕꯤꯌꯨ
ꯃꯥꯅꯦ ꯃꯔꯨꯞ ꯃꯔꯨꯞꯅ ꯑꯩꯈꯣꯏꯒꯤ ꯌꯥꯝꯅ ꯐꯖꯔꯕ ꯋꯥꯍꯩ ꯀꯌꯥ ꯑꯃ ꯊꯝꯕꯤꯈꯔꯦ ꯍꯥꯏꯗꯤ ꯑꯩꯈꯣꯏ ꯑꯩꯈꯣꯏꯅ ꯊꯕꯛꯁꯦ ꯄꯤꯟꯅꯔꯒ ꯑꯩꯈꯣꯏ ꯃꯁꯦꯟꯁꯦ ꯆꯥꯎꯈꯠꯃꯤꯟꯅꯕ ꯍꯥꯏꯕꯁꯤꯅꯤ ꯌꯥꯝꯅ ꯐꯖꯔꯤꯁꯦ ꯃꯔꯨꯞꯀꯤ ꯑꯩꯈꯣꯏꯒꯤ ꯉꯁꯥꯏꯒꯤ ꯇꯥꯕꯗꯒꯤ ꯁꯣꯏ ꯂꯣꯏ ꯐꯖꯩꯀꯣ ꯇꯥꯕꯗ ꯂꯣꯏ ꯅꯨꯡꯉꯥꯏ ꯃꯔꯤꯛ ꯆꯨꯝꯕ ꯉꯥꯛꯇꯅꯤ ꯑꯗꯨꯒ ꯍꯧꯨꯖꯤꯛꯀꯤꯗꯣ ꯑꯩꯈꯣꯏ ꯃꯁꯦꯟ ꯊꯕꯛ ꯄꯤꯅꯕꯒꯤ ꯃꯇꯥꯡꯁꯦ ꯑꯩꯈꯣꯏꯒꯤ ꯏꯈꯥ ꯂꯦꯡꯈꯥ ꯑꯩꯈꯣꯏꯈꯥ ꯂꯦꯡꯈꯥ ꯊꯥꯕꯩ ꯅꯠꯇꯕ ꯑꯩꯈꯣꯏꯒꯤ ꯑꯃꯅ ꯄꯩꯁꯥ ꯈꯔ ꯄꯥꯏꯔꯤ ꯈ꯭ꯏꯅ ꯄꯥꯏꯕ ꯅꯠꯇꯕ ꯑꯃꯅ ꯋꯥꯔꯤ ꯄꯥꯎꯉꯥꯟꯗ ꯋꯥꯍꯟꯕ ꯅꯠꯇꯕ ꯑꯩꯈꯣꯏꯅ ꯄꯩꯁꯥ ꯈꯔ ꯄꯥꯏꯔꯦ ꯑꯩꯈꯣꯏꯅ ꯈꯔ ꯅꯨꯡꯉꯥꯏꯔꯦ ꯍꯥꯏ ꯇꯥꯔꯒꯗꯤ ꯃꯤꯑꯣꯏ ꯑꯗꯨꯅ ꯂꯩꯔꯤꯕ ꯑꯋꯥꯕ ꯇꯥꯔꯕꯁꯤꯡꯁꯤꯗ ꯂꯣꯏꯅꯃꯛ ꯃꯇꯦꯡ ꯄꯥꯡꯕ ꯉꯝꯗ꯭ꯔꯃꯛꯁꯨ ꯍꯥꯏꯅꯕꯕꯨꯗꯤ ꯂꯩꯔ ꯑꯩꯈꯣꯏꯒꯤ ꯏꯅꯥꯛ ꯈꯨꯨꯕ ꯇꯔꯥꯅ ꯂꯥꯏꯔꯕ ꯑꯃ ꯁꯧꯒꯠꯄ ꯉꯝꯗꯦ ꯀꯥꯏꯅ ꯑꯗꯨꯕꯨ ꯈꯖꯤꯛ ꯈꯖꯤꯛ ꯈꯖꯤꯛ ꯈꯖꯤꯛ ꯃꯇꯦꯡ ꯄꯥꯡꯕꯤꯔꯒꯗꯤ ꯑꯩꯈꯣꯏꯒꯤ ꯉꯁꯤꯒꯤ ꯈꯨꯟꯅꯥꯏ ꯑꯁꯤꯗ ꯋꯥꯅꯔꯤꯕ ꯇꯧꯔꯤꯕ ꯃꯌꯥꯝ ꯑꯁꯤ ꯈꯔ ꯃꯊꯦꯜꯗꯤ ꯐꯒꯅꯤꯅ ꯈꯜꯂꯤ ꯐꯔꯦ ꯃꯔꯨꯞ ꯃꯔꯨꯞꯅ ꯁꯨꯃꯥꯏꯅ ꯍꯧꯗꯣꯛꯇꯨꯅ ꯋꯥꯔꯤ ꯋꯥꯇꯥꯏ ꯀꯌꯥ ꯑꯃ ꯇꯧꯔꯛꯄꯁꯤ ꯌꯥꯝ ꯅꯨꯡꯉꯥꯏꯖꯔꯦ ꯃꯔꯨꯞ ꯃꯥ ꯇꯥꯔꯛꯄꯗꯁꯨ ꯃꯔꯨꯞꯅ ꯑꯗꯨꯝ ꯁꯥꯕꯤꯅꯤꯡꯕ ꯋꯥꯔꯤ ꯂꯩꯇꯥꯥꯔꯒꯗꯤ ꯑꯩꯉꯣꯟꯗ ꯑꯗꯨꯝ ꯋꯥꯔꯤ ꯋꯥꯇꯥꯏ ꯍꯧꯕꯤꯔꯛꯎ
ꯐꯪꯒꯅꯤ ꯃꯔꯣꯛ ꯉꯁꯤꯒꯤꯗꯤ ꯃꯇꯥꯡ ꯑꯁꯤꯗ ꯀꯥꯏꯅꯔꯁꯤ ꯃꯔꯨꯞ